ꯇꯥꯕ꯭ꯔꯣ
ꯇꯥꯏꯌꯦ ꯇꯥꯏꯌꯦ
ꯊꯕꯥꯛ ꯆꯤꯟꯕ꯭ꯔꯣ
ꯐꯖꯅ ꯇꯥꯗꯤꯌꯦ
ꯐꯖꯅ ꯇꯥꯗꯦꯕ
ꯐꯣꯟꯒ ꯌꯥꯝꯅ ꯀꯩꯅꯣ ꯗꯤꯁꯇꯦꯟꯁ ꯄꯤꯕ ꯃꯥꯜꯂꯦ
ꯐꯖꯅ ꯇꯥꯗꯤꯌꯦ
ꯅꯦꯠꯋꯥꯛ ꯐꯠꯇꯕꯒꯤꯔꯣ
ꯅꯠꯇꯦ ꯅꯪꯒꯤ ꯈꯣꯟꯖꯦꯜꯗꯣ ꯌꯥꯝ ꯂꯥꯞꯅ ꯇꯥꯏꯌꯦꯕ
ꯃꯁꯥꯒꯤ ꯑꯗꯨꯝ ꯈꯔ ꯅꯦꯝꯕꯒꯤ
ꯀꯩꯗꯧꯔꯤꯅꯣ
ꯍꯜꯂꯛꯄꯇ ꯉꯥꯏꯔꯤꯌꯦ
ꯇꯥꯗ꯭ꯔꯦ ꯅꯪꯒꯤ ꯈꯣꯟꯖꯦꯜꯗꯣ ꯐꯖꯅ ꯑꯝꯇ ꯁꯦꯡꯅ ꯍꯥꯏꯕꯤꯔꯛꯑꯣ
ꯍꯜꯂꯛꯄꯗ ꯉꯥꯏꯔꯤꯌꯦ
ꯑꯁ ꯇꯧꯕ ꯅꯨꯡꯉꯥꯏꯇꯦ ꯇꯥꯏꯌꯦ ꯐꯖꯅ ꯇꯥꯗꯕ
ꯅꯦꯠꯋꯥꯛ ꯅꯨꯉꯥꯏꯇꯕꯒꯤ ꯑꯣꯏꯔꯝꯒꯅꯤ
ꯇꯣꯏꯂꯦ ꯃꯅꯨꯡꯗ ꯂꯩꯕ ꯃꯥꯜꯂꯦ ꯅꯪꯒꯤ ꯈꯣꯟꯖꯦꯜꯗꯣ
ꯑꯩꯒꯤ ꯂꯝꯗ ꯅꯦꯠꯋꯥꯛ ꯅꯨꯡꯉꯥꯏꯇꯕ ꯃꯥꯂꯦ
ꯅꯪꯒꯤꯔꯣ ꯑꯩꯒꯤꯔꯣ
ꯑꯩꯒꯤ ꯑꯩꯒꯤ
ꯑꯣ ꯑꯩꯒꯤꯗꯤ ꯌꯥꯝ ꯐꯩꯌꯦꯕ ꯆꯥꯛ ꯆꯥꯔꯕꯣ
ꯆꯥꯗ꯭ꯔꯤꯗ
ꯑꯣ
ꯋꯥꯛꯀꯤꯡ ꯆꯠꯂꯒ ꯍꯧꯖꯤꯛꯇ ꯍꯜꯂꯛꯄꯗ ꯉꯥꯏꯔꯤꯗ
ꯑꯩꯅꯦ ꯋꯥꯀꯤꯡꯒ ꯆꯠꯂꯦꯅꯦ
ꯅꯪꯗꯤ ꯆꯥꯔꯕ꯭ꯔꯣ
ꯆꯥꯗ꯭ꯔꯤꯗ
ꯀꯩ ꯃꯊꯦꯜ ꯊꯣꯡꯂꯒꯦ
ꯊꯣꯡꯗ꯭ꯔꯤꯌꯦ
ꯑꯝꯕꯥꯏꯟ ꯄꯥꯔ꯭ꯛꯇ ꯂꯩꯕ꯭ꯔꯣ
ꯍꯥ
ꯍꯣꯁꯄꯤꯇꯥꯜꯗ ꯂꯩꯕ꯭ꯔꯣ
ꯀꯩ ꯍꯥꯏꯕ
ꯥꯏꯝꯐꯥꯟ ꯂꯣꯝꯗ ꯂꯩꯕ꯭ꯔꯣ
ꯇꯥꯗꯦ ꯐꯖꯅ
ꯏꯝꯐꯥꯜꯗ ꯂꯩꯕ꯭ꯔꯥꯣ ꯅꯣꯏ ꯏꯝꯐꯥꯜꯗ ꯂꯩꯕ ꯈꯣꯏꯔꯣ
ꯑꯥ
ꯑꯗꯨꯗꯤ ꯑꯣꯔꯦꯟ꯭ꯖ ꯐꯦꯁꯇꯤꯚꯜ ꯇꯧꯕ ꯂꯝꯗꯣ ꯇꯥꯕ꯭ꯔꯣ ꯑꯣꯔꯦꯟꯖ ꯐꯦꯁꯇꯤꯚꯜ ꯇꯧꯕ ꯂꯝꯗꯣ
ꯍꯥ
ꯑꯣꯔꯦꯁ ꯐꯦꯁꯇꯤꯚꯦꯜ ꯇꯧꯕ ꯂꯝꯗꯣ ꯑꯗꯨꯗ ꯂꯩꯌꯦ ꯑꯗꯨꯅ ꯀꯔꯝꯕ ꯂꯝꯅꯣ
ꯐꯖꯅ ꯍꯥꯏꯔꯛꯑꯣ
ꯎꯝ ꯅꯪ ꯄꯟꯕ ꯌꯥꯗꯦ ꯍꯥꯏꯗꯥꯏꯅꯦ
ꯍꯥꯥ
ꯃꯤꯡ ꯄꯟꯕ ꯌꯥꯗꯦ ꯍꯥꯏꯗꯥꯏꯅꯦ
ꯑꯁ ꯌꯥꯝ ꯀꯩꯅꯣ ꯌꯥꯝ ꯇꯧꯕ ꯅꯨꯡꯉꯥꯏꯇꯦ ꯅꯪꯒꯤ ꯈꯣꯟꯖꯦꯜ ꯑꯝꯇ ꯇꯥꯗ꯭ꯔꯦ
ꯅꯦꯠꯋꯥꯛ ꯌꯥꯝ ꯅꯨꯡꯉꯥꯏꯇꯕ ꯑꯣꯏꯔꯝꯒꯅꯤ
ꯅꯠꯇꯦ ꯐꯖꯅ ꯇꯥꯏ ꯅꯪꯒꯤ ꯐꯖꯅ ꯇꯥꯗꯕꯒꯤꯅꯤ ꯅꯪ ꯐꯣꯟꯒ ꯅꯛꯅꯑꯣꯕ ꯊꯝꯕꯗꯣ
ꯍ ꯑꯁ ꯂꯥꯎꯕꯗ ꯋꯥꯏꯍꯦ
ꯇꯥꯕ꯭ꯔꯣ
ꯇꯥꯏꯌꯦ ꯇꯥꯏꯌꯦ
ꯂꯣꯏꯔꯦꯍꯦ
ꯅꯪ ꯅꯪ ꯑꯣꯏꯅ ꯁ꯭ꯇꯣꯟ ꯑꯗꯨꯗꯤ ꯅꯪ ꯋꯥꯔꯤ ꯁꯥꯔꯣ ꯑꯩ ꯈꯨꯝꯕꯤꯒꯦ
ꯏꯁ
ꯅꯪ ꯁꯥꯔꯛꯑꯣ ꯑꯩ ꯈꯨꯝꯕꯤꯒꯦ
ꯑꯩ ꯑꯩ ꯋꯥꯔꯤ ꯁꯥꯕ ꯂꯩꯇꯦ
ꯀꯔꯤ ꯍꯥꯏꯕ
ꯃꯤ ꯋꯥꯕꯤ ꯁꯥꯔꯕ ꯌꯥꯝ ꯍꯩꯇꯕꯅꯦ ꯅꯪ ꯋꯥꯔꯤ ꯁꯥꯅꯧꯑꯣ ꯑꯩ ꯈꯨꯝꯕꯤꯒꯦ
ꯉꯁꯤ ꯀꯥ ꯉꯁꯤ ꯌꯨꯝꯗ ꯂꯩꯕ꯭ꯔꯣ
ꯆ꯭ꯔꯁ ꯆꯠꯂꯦ ꯆ꯭ꯔꯁ ꯆꯠꯂꯒ ꯅꯨꯡꯊꯤꯟꯗꯤ ꯌꯨꯝ ꯗ ꯂꯩꯌꯦꯗ
ꯑꯣ ꯍꯜꯂꯣ
ꯅꯪꯗꯤ ꯆ꯭ꯔꯁ ꯆꯠꯇ꯭ꯔꯣ
ꯇꯥꯕ꯭ꯔꯣ
ꯇꯥꯏꯌꯦ ꯇꯥꯏꯌꯦ
ꯆꯥꯛ ꯊꯣꯡꯉꯕꯣ
ꯊꯣꯡꯈ꯭ꯔꯦ ꯊꯣꯡꯈ꯭ꯔꯦ ꯆꯥꯛꯇꯤ ꯊ꯭ꯣꯡꯈ꯭ꯔꯦꯗ ꯈꯣꯡꯗ꯭ꯔꯨꯝ ꯈꯣꯡꯗ꯭ꯔꯨꯟ ꯏꯟꯁꯥꯡ ꯊꯣꯡꯉꯦ ꯈꯣꯡꯗ꯭ꯔꯨꯝ
ꯑꯣ ꯅꯪ ꯅꯀꯣꯟꯗ ꯐꯣꯟ ꯊꯝꯗꯦ
ꯊꯝꯃꯦ ꯊꯝꯃꯦ
ꯊꯝꯗꯦ
ꯊꯝꯃꯦ
ꯀꯅꯥ ꯀꯅꯥ ꯂꯩꯒꯦ
ꯍꯥꯞꯄ ꯑꯗꯨꯒꯤ
ꯀꯅꯥ ꯀꯅꯥ ꯂꯩꯒꯦ ꯍꯥꯏꯕꯅꯦ
ꯑꯥ ꯀꯥꯅꯁꯨ ꯂꯩꯇꯦ ꯍꯧꯖꯤꯛꯇꯤ
ꯑꯥ
ꯑꯣ ꯑꯦꯞꯅ ꯑꯣꯏꯔꯝꯒꯅꯤꯗ
ꯅꯠꯇꯦ ꯅꯪ ꯅꯪꯒꯤꯅ ꯑꯣꯏꯔꯝꯒꯅꯤ ꯑꯗꯨꯃꯥꯏꯅ ꯇꯧꯗꯦ
ꯎꯝ ꯍꯣꯏ
ꯍꯣꯁꯇꯦꯜꯗ ꯂꯩꯕ꯭ꯔꯣ ꯃꯤ ꯌꯥꯝ ꯂꯩꯕ ꯃꯈꯣꯟ ꯇꯥꯏ
ꯍꯥꯥ
ꯃꯤ ꯌꯥꯝꯂꯩꯕꯃꯈꯣꯜ ꯃꯥꯜꯂꯦꯕ ꯍꯣꯁꯇꯦꯜꯗꯂꯩꯕ꯭ꯔꯣ
ꯕꯦꯛꯒ꯭ꯔꯥꯎꯟꯒꯤ ꯃꯈꯣꯟ ꯇꯥꯕ꯭ꯔꯣ
ꯑꯥꯔꯇꯥꯏ ꯌꯥꯝ ꯇꯥꯗꯦꯗ
ꯑꯣ ꯏꯆꯦ ꯂꯩꯕꯒꯤꯅꯤꯗ
ꯀꯔꯤ ꯀꯔꯤ ꯍꯣꯠꯅꯔꯤꯒꯦ
ꯑꯩ ꯑꯩꯗꯤ ꯁꯇ꯭ꯔꯥꯅꯦ ꯀꯩꯁꯨ ꯍꯣꯠꯅꯗꯦ
ꯍꯥꯥ
ꯐꯖꯅ ꯐꯖꯅ ꯇꯝꯃꯨ
ꯍꯣꯏ ꯏꯕꯨꯡ ꯇꯝꯒꯦ ꯗꯗꯥ
ꯅꯪꯗꯤ ꯀꯩ ꯀꯩ ꯍꯣꯠꯅꯔꯤꯒꯦ
ꯈꯪꯗꯦ ꯑꯩ ꯆꯦ ꯌꯦꯟꯕꯒꯤ ꯆꯦ ꯌꯦꯟꯕꯒꯤ ꯊꯕꯛ ꯇꯧꯋꯦ
ꯀ꯭ꯔꯤ ꯍꯥꯏꯕ
ꯆꯦ ꯆꯦ ꯌꯦꯟꯕꯒꯤ ꯊꯕꯛ ꯇꯧꯋꯦ
ꯀ꯭ꯔꯤ ꯆꯦ
ꯆꯦ ꯃꯤꯅ ꯊꯥꯗꯣꯛ ꯊꯥꯖꯤꯟ ꯇꯧꯕꯗꯣ
ꯍꯥ
ꯆꯦ ꯊꯥꯗꯣꯛ ꯊꯥꯖꯤꯟ ꯇꯧꯕꯗꯣ ꯈꯪꯗ꯭ꯔꯣ
ꯈꯪꯗꯦ ꯍꯦ ꯍꯣꯏ
ꯈꯪꯗꯦ
ꯈꯨꯟ ꯈꯨꯟꯗ ꯆꯦ ꯌꯦꯟꯕꯗꯣ ꯈꯪꯗ꯭ꯔꯣ
ꯍꯣꯔꯦꯟ ꯍꯥꯏꯕꯤꯔꯣ ꯍꯧꯖꯤꯛ ꯈꯪꯗ꯭ꯔꯦ ꯑꯩ
ꯄꯣꯁ ꯄꯣꯁ ꯑꯣꯐꯤꯁ
ꯈꯨꯟꯒꯤ ꯆꯦꯡ ꯀꯩꯅꯣ ꯇꯧꯕꯗꯨꯔꯣ
ꯅꯠꯇꯦ ꯆꯦ ꯆꯦ ꯍꯥꯏꯕ ꯆꯦꯡ ꯅꯠꯇꯦ ꯆꯦ
ꯈꯪꯗꯦꯗꯥ ꯑꯩ
ꯄꯣꯁ ꯑꯣꯐꯤꯁꯀꯤ ꯄꯣꯁ ꯑꯣꯐꯤꯁ
ꯑꯣ ꯍꯣꯔꯦꯟ ꯍꯥꯏꯕꯤꯔꯣ
ꯑꯥ ꯍꯥ ꯑꯩ ꯈꯣꯟꯖꯦ ꯇꯥꯕ ꯌꯥꯝ ꯋꯥꯕ ꯃꯥꯜꯂꯤꯗ
ꯍꯥꯥ
ꯑꯩꯒꯤ ꯈꯣꯟꯖꯦ ꯇꯥꯕ ꯌꯥꯝ ꯋꯥꯕ ꯃꯥꯜꯂꯦꯕꯥ
ꯋꯥꯏꯌꯦ
ꯑꯥꯍꯥꯍꯥ ꯀꯔꯤ ꯀꯔꯤ ꯇꯧꯔꯒ ꯂꯦꯟꯕ꯭ꯔꯣ ꯅꯣꯏꯕꯣ
ꯍꯦ ꯐꯣꯟ ꯌꯦꯡꯉꯒ ꯂꯦꯜꯂꯦ ꯁꯨ ꯂꯦꯟꯗꯦ ꯇꯨꯝꯃꯒ ꯑꯃꯨꯛ ꯆꯥ ꯃꯨꯛ ꯊꯤ ꯐꯥꯏ
ꯑꯗ ꯅꯣꯡ ꯆꯨꯗ꯭ꯔꯣ ꯉꯁꯤꯗꯤ ꯉꯁꯤꯗꯤ ꯅꯣꯡ ꯆꯨꯗ꯭ꯔꯣ
ꯆꯨꯗꯦ ꯅꯣꯏꯔꯣꯝꯗꯗꯤ
ꯁꯤꯗꯗꯤ ꯌꯥꯗ꯭ꯔꯦ ꯂꯣꯏ ꯃꯝꯃꯦ ꯆꯨꯕꯗꯤ ꯆꯨꯗꯦ ꯆꯨꯝꯃꯟꯗꯅ ꯂꯩꯕ ꯌꯥꯗ꯭ꯔꯦ ꯐꯤ ꯔꯣꯟꯁꯨ ꯐꯧꯕ ꯌꯥꯗ꯭ꯔꯦ ꯅꯣꯡ ꯆꯨꯃꯟꯗꯅ ꯐꯤꯔꯣꯜꯁꯨ ꯐꯧꯕ ꯌꯥꯗ꯭ꯔꯦꯕꯥ
ꯅꯣꯡ ꯆꯨꯔꯗꯤ ꯊꯔꯣꯏ ꯈꯨꯟꯕ ꯆꯠꯂꯣ ꯑꯩꯒꯤ ꯄꯨꯔꯛꯑꯣ
ꯈꯣꯏ ꯁꯥꯏꯗ ꯂꯕꯨꯛꯇꯣ ꯂꯩꯇꯦ ꯊꯔꯣꯏ ꯈꯨꯟꯅꯤꯡꯉꯥꯏ
ꯏꯁ ꯀꯥꯥꯏꯗ ꯂꯥꯏꯕ꯭ꯔꯅꯦ ꯂ ꯑꯁ ꯑꯁ
ꯌꯣꯟꯕꯗꯤ ꯌꯣꯜꯂꯦ
ꯄꯨꯔꯛꯑꯣ ꯑꯩꯒꯤ ꯅꯪꯒꯤ ꯕꯦꯁ ꯃꯔꯨꯞꯀꯤ
ꯄꯨꯔꯛꯀꯦ ꯄꯨꯔꯛꯀꯦ
ꯎꯝ
ꯃꯊꯪ ꯊꯥ ꯀꯨꯝꯃꯛꯄꯗ ꯄꯨꯔꯛꯄꯤꯒꯦ
ꯂꯝꯕꯤꯁꯨ ꯆꯠꯄ ꯌꯥꯝ ꯅꯨꯡꯉꯥꯏꯇꯦꯅꯦ ꯍ ꯍ ꯅꯣꯏ ꯅꯣꯏꯒꯤ ꯂꯝꯗꯣ
ꯎꯝ
ꯃꯃꯤꯡ ꯍꯥꯏꯗ꯭ꯔꯁꯨ ꯈꯪꯅꯤꯡꯉꯥꯏ ꯍꯥꯏꯌꯣ ꯅꯣꯏꯒꯤ ꯂꯝꯗꯣ
ꯑꯥ
ꯃꯃꯤꯡ ꯍꯥꯏꯗ꯭ꯔꯁꯨ ꯈꯪꯅꯤꯡꯉꯥꯏ ꯀꯩꯅꯣꯃ ꯍꯥꯏꯌꯣꯕ
ꯎꯝ ꯑꯁ ꯑꯩ ꯑꯗꯨꯒꯨꯝꯕꯗꯣ ꯍꯥꯏꯕ ꯍꯥꯏꯇꯦ ꯎꯝ ꯑꯁ ꯍꯥꯏꯕ ꯍꯩꯇꯦ ꯍꯣꯔꯦꯟ ꯍꯥꯏꯕꯤꯒꯦ ꯑꯩ ꯅꯪꯗꯤ ꯑꯗꯨꯗꯤ ꯍꯥꯏꯔꯛꯑꯣ ꯅꯪ
ꯑꯣꯔꯦꯟꯁ ꯐꯦꯁꯇꯤꯕꯦꯜ ꯇꯧꯕ ꯂꯝꯗꯣ
ꯍꯥꯥ
ꯑꯣꯔꯦꯟꯁ ꯐ꯭ꯂꯦꯛꯁꯤꯕꯦꯜ ꯇꯧꯕꯗꯣ ꯈꯪꯗ꯭ꯔꯣ
ꯈꯪꯉꯦ ꯈꯪꯉ ꯍꯥꯏꯕ꯭ꯔꯣꯑꯣ
ꯑꯣꯔꯦꯟꯁ ꯐꯦꯁꯇꯤꯕꯦꯜ ꯇꯧꯕ ꯂꯝꯗꯣ ꯍꯥꯏꯕ
ꯈꯪꯉꯦ